ꯍꯜꯂꯣ ꯍꯜꯂꯣ ꯎꯕꯩ ꯌꯥꯠꯇ꯭ꯔ
ꯌꯥꯝ ꯅꯨꯡꯉꯥꯏꯕ ꯃꯥꯜꯍꯦ ꯇꯥꯏ ꯇꯥꯏ
ꯆꯥꯛ ꯆꯥꯔꯕꯣ
ꯆꯥꯗ꯭ꯔꯤꯌꯦ
ꯀꯥꯏ ꯃꯊꯦꯟ
ꯑꯩꯈꯣꯏ ꯉꯁꯤꯁꯦ ꯕꯝꯕꯨ ꯁꯨꯠ ꯆꯥꯗꯣꯏꯅꯦ ꯅꯣꯏꯗꯤ
ꯑꯁ ꯑꯁ ꯑꯩꯈꯣꯏ ꯌꯦꯟ ꯍꯣꯁꯇꯦꯜꯅ ꯌꯦꯟ
ꯅꯪ ꯅꯪ ꯁ꯭ꯀꯨꯜ ꯀꯥꯔꯤꯔꯣ
ꯍꯣꯏ ꯁ꯭ꯀꯨꯜ ꯀꯥꯕꯅꯦ ꯀ꯭ꯂꯥꯁ ꯅꯥꯏꯟ ꯀꯥꯕꯅꯦ
ꯑꯦ ꯅ ꯆꯤꯟ ꯊꯤꯕ ꯍꯧꯔꯦꯅꯦ ꯍꯧꯖꯤꯛ ꯀꯔꯤꯅꯣ
ꯅꯪꯒꯤ ꯕꯕꯨ ꯁꯗ
ꯎꯥ
ꯅꯣꯏ ꯂꯣꯝꯗ ꯆꯤꯡ ꯂꯩꯕꯗꯨꯅ ꯍꯨꯔꯥꯟꯕ ꯃꯥꯜꯂꯦ
ꯑꯠꯇ
ꯊꯔ ꯔꯣ ꯃꯥꯜꯂꯦ
ꯂꯩꯔꯒ ꯆꯥꯕꯅꯤ ꯀꯩꯅꯣ ꯅꯪꯁꯨ ꯑꯗꯨꯃꯥꯏꯅ ꯉꯥꯡꯉꯛꯀꯅꯣꯗ
ꯑꯩꯈꯣꯏꯒꯤ ꯇꯧꯕꯅꯤꯗ ꯑꯗꯨ ꯂꯣꯝꯗ ꯃꯤ ꯈꯔ ꯍꯨꯔꯥꯟꯕ ꯂꯩꯌꯦꯕ ꯑꯗꯨꯒꯤ ꯐ꯭ꯔꯤ ꯇꯧꯕꯅꯤꯗ
ꯑꯥ ꯅꯪꯗꯤ ꯀ꯭ꯂꯥꯁ ꯅꯥꯏꯟ ꯀꯥꯔꯤ ꯍꯥꯏꯕ ꯍꯧꯖꯤꯛ ꯍꯣꯁꯇꯦꯜꯗ ꯂꯩꯕ꯭ꯔꯥ ꯑꯃꯨꯛꯀ ꯄꯥꯈꯪ ꯐꯥꯔꯕꯣ ꯆꯍꯤ ꯀꯌꯥꯗꯤ ꯁꯨꯔꯕꯗꯨꯗꯤ꯫
ꯆꯍꯤ ꯇꯔꯥꯃꯉꯥ ꯁꯨꯔꯦ ꯗꯥꯅ꯫
ꯑꯁ ꯑꯁ ꯑꯁ ꯑꯁ ꯂꯣꯏꯔꯦ ꯑꯩꯗꯤ ꯅꯨꯄꯥ ꯀꯣꯏꯒꯦ ꯅꯪꯕꯨ ꯀꯣꯏꯒꯦꯅ ꯈꯜꯂꯦ ꯃꯇꯝꯁꯤꯗ꯫
ꯑꯁ ꯑꯗꯨꯗꯤ ꯑꯩ ꯑꯩ ꯆꯠꯊꯣꯛꯄꯗ ꯉꯥꯏꯕ ꯇꯥꯔꯦꯅꯦ
ꯑ ꯉꯥꯏꯗꯣꯏꯅꯦ꯫
ꯑ꯫ ꯉꯥꯏꯔꯣ ꯉꯥꯏꯔꯣ ꯀꯔꯤ ꯀꯔꯤ ꯇꯧꯔꯨꯔꯒꯦ ꯇ꯭ꯔꯣꯁꯤ
ꯉꯁꯤꯗꯤꯁ ꯁꯟꯗꯦ ꯅꯣꯡꯃꯥꯏꯖꯤꯡ ꯑꯣꯏꯕꯅꯤꯅ ꯑꯗꯨꯝ ꯐ꯭ꯔꯤꯗ ꯑꯗꯨꯝ ꯂꯩꯌꯦ꯫ ꯨꯉꯁꯤꯁꯦ꯫ ꯆꯔꯁꯨ ꯆꯠꯇ꯭ꯔꯦ ꯅꯨꯃꯤꯠꯁꯦ ꯆꯠꯄ ꯅꯨꯡꯉꯥꯏꯇꯕ꯫ ꯕꯣꯜꯁꯨ ꯌꯦꯡꯕ ꯑꯗꯨꯒꯤ ꯅꯪꯗꯤ ꯌꯦꯡꯗꯕ꯭ꯔꯣ꯫
ꯑꯗꯨꯗꯦ ꯔꯣꯅꯥꯜꯗꯣ ꯐꯦꯟꯁꯤꯅ ꯌꯦꯡꯗꯦꯗ
ꯎꯝ ꯌꯦꯡꯈꯤꯅꯨ
ꯑꯩꯗꯤ ꯄꯔꯣꯇꯨꯒꯜ ꯄꯣ ꯄꯔꯣꯇꯨꯒꯜ ꯄꯣꯕꯗꯅ ꯌꯦꯡꯅꯤꯡꯗ꯭ꯔꯦꯕ
ꯑ ꯑꯗꯨꯅꯦ ꯔꯣꯅꯦꯜꯗꯣ ꯐꯦꯟꯁꯤꯡꯁꯦ ꯃꯤ ꯑꯣꯏꯔꯣꯏꯕ
ꯑ꯫
ꯁꯨꯛꯑꯣꯏ ꯑꯣꯏꯔꯣꯏ ꯁꯀ꯭ꯨꯜ ꯀꯥꯔꯁꯨ ꯁꯨꯛꯑꯣꯏ ꯑꯣꯏꯔꯣꯏꯀꯣ꯫
ꯎꯝ ꯑꯩꯗꯤ ꯅꯪ ꯔꯣꯅꯥꯜꯗꯣ ꯐ꯭ꯔꯦꯟꯁ ꯔ ꯈꯜꯂꯒ ꯃꯤꯁꯤ ꯐ꯭ꯔꯦꯟꯁ ꯑꯣꯏꯔꯝꯃꯤꯅꯦ
ꯑꯥ ꯑꯗꯨꯣ ꯏꯕꯥꯅꯤ ꯆꯥꯗꯤ ꯆꯥꯟꯅꯔꯣꯏꯍꯦ ꯌꯥꯔꯔꯣꯏꯕ ꯃꯦꯁꯤ ꯐꯦꯟ ꯑꯣꯏꯔꯝꯗꯤ ꯉꯁꯤ ꯅꯩꯈꯥꯏꯔꯝꯗꯕ ꯑꯗꯨꯁꯨ ꯅꯠꯇꯕ꯫
ꯍ ꯃꯥꯅꯦ ꯃꯥꯅꯦ
ꯀꯩꯗꯧꯔꯝꯃꯤꯅꯣ ꯍꯧꯖꯤꯛꯇꯤ
ꯁꯖꯤꯛ ꯆꯥꯛ ꯆꯥꯔꯁꯦꯔꯅ ꯂꯩꯌꯦ ꯑꯗꯨ꯫
ꯀꯩ ꯌꯦꯟꯁꯥꯡꯅꯣ
ꯌꯦꯁꯥꯡ ꯑꯩ ꯍꯧꯖꯤꯛ ꯍꯥꯏꯗꯨꯗꯤ ꯌꯦꯟ ꯆꯥꯒꯅꯤ ꯍꯥꯏꯅ ꯏꯃꯥꯟꯅꯕ ꯑꯃꯅ ꯀꯩꯅꯣ ꯑꯣꯛꯁꯥ ꯄꯨꯔꯛꯀꯦ ꯍꯥꯏꯌꯦ ꯑꯗꯨꯒꯤ ꯉꯥꯏꯕꯅꯦꯗ
ꯅꯃꯥꯟꯅꯕ ꯍꯥꯏꯕ ꯅꯠꯇꯕ ꯅꯃꯥꯟꯅꯕꯤ ꯍꯥꯏꯕ꯫
ꯏꯃꯥꯟꯅꯕ꯫
ꯑꯣ ꯑꯦ ꯂꯩꯁꯥꯕꯤꯔꯥꯔꯗꯤꯀꯣ ꯅꯪ
ꯑꯩꯒꯤ ꯔꯨꯝꯃꯦꯠꯅꯦ
ꯑꯗꯨ ꯑꯣꯏꯔꯁꯨ ꯂꯩꯁꯥꯕꯤ ꯍꯥꯏꯅ ꯇꯥꯕꯒꯨꯝ ꯇꯧꯕ ꯑꯩꯒꯤ꯫ ꯅꯥꯀꯣꯡꯅ ꯑꯗꯨꯒꯤꯅꯦ
ꯅꯀꯣꯟꯗꯣ ꯈꯔ꯭ ꯁꯦꯡꯗꯣꯛꯑꯣ ꯃꯣꯠꯄ ꯃꯥꯂꯦ꯫
ꯑꯁ ꯁꯦꯡꯗꯣꯛꯀꯦꯍꯦ ꯍꯣꯔꯦꯟ ꯑꯃꯨꯛꯁꯨ ꯀꯩꯅꯣ꯫ ꯋꯥꯆꯦꯗꯔꯥ ꯀꯩꯀꯩꯗꯅꯣ ꯑꯩ ꯚꯣꯏꯁ ꯀꯣꯜ ꯇꯧꯔꯛꯅꯤꯀꯣ ꯅꯪꯕꯨ ꯆꯦꯛ ꯇꯧꯅꯤꯉꯥꯏ꯫
ꯇꯕꯣꯇ ꯕꯤꯗꯤꯑꯣ ꯀꯣꯜꯁꯨ ꯇꯧꯑꯣ꯫
ꯑꯣ ꯑꯣ ꯑꯣ ꯇꯧꯔꯛꯒꯦ ꯑꯗꯣ ꯀꯩꯅꯣ ꯍꯪꯒꯦꯅꯦ ꯅꯪꯁꯦ ꯃꯤꯁꯦ ꯈꯔ ꯆ ꯋꯥꯡ ꯆꯥꯎꯔ ꯈꯔ ꯅꯦꯝꯕ꯭ꯔꯥ ꯀꯃꯥꯏꯟ ꯇꯧꯕ꯭ꯔꯥ꯫
ꯑꯁ ꯑꯩꯗ ꯌꯥꯝ ꯅꯦꯝꯕꯅꯦꯗ꯫
ꯑꯦ ꯅꯨꯄꯥ꯫ ꯅꯨꯄꯥꯕꯨ ꯑꯗꯨꯝ ꯃꯥꯏ ꯅꯦꯝꯕꯗꯤ ꯑꯥꯏ ꯌꯥꯔꯣꯏ ꯑꯗꯨꯗꯤ꯫
ꯌꯥꯔꯔꯣꯏ ꯌꯥꯔꯣꯏ ꯃꯤ ꯋꯥꯒꯔꯁꯨ ꯅꯦꯝꯕꯅꯤꯅ ꯎꯄꯥꯏ ꯂꯥꯏꯇꯦꯅꯦ
ꯀꯩꯅꯣ ꯅꯪꯒꯤ ꯍꯥꯏꯠ ꯇꯣ ꯀꯌꯥ ꯑꯣꯏꯕ꯭ꯔꯥ ꯑꯗꯨ ꯅꯦꯝꯃꯦ ꯍꯥꯏꯕꯗꯣ꯫
ꯊꯔ꯭ꯤ ꯄꯣꯏꯟ ꯁꯝꯊꯤꯡ ꯑꯣꯏꯌꯦ꯫
ꯌꯥꯔꯦ ꯅꯆꯤꯟꯊꯤꯒꯅꯨ ꯗꯨꯋꯥꯞꯀꯥ ꯃꯥꯟꯁꯤꯔꯛꯄ ꯌꯥꯔꯦ꯫
ꯍꯥ ꯍꯥ ꯑꯥ ꯗꯋ꯭ꯥꯞꯅꯦ꯫
ꯑꯧ ꯗꯋ꯭ꯥꯞ ꯑꯣꯏꯔꯁꯨ ꯑꯗꯣ ꯑꯩ ꯄꯥꯝꯃꯦꯕ ꯍꯥꯏꯕꯔ꯭꯫ ꯍꯣꯔꯦꯟ ꯚꯗꯤꯑꯣ ꯀꯣꯜꯃꯨꯛ ꯇꯧꯗꯣꯏꯅꯦꯕ ꯏꯕꯥꯅꯤꯁꯦ꯫
ꯇꯧꯔꯣ ꯇꯧꯔꯣ ꯉꯁꯤꯟ ꯑꯁꯤ ꯉꯁꯤ ꯉꯥꯡꯅꯕꯁꯦ ꯀꯅꯥꯔꯣ ꯅꯆꯦꯔꯣ ꯑꯣ꯫ ꯀ ꯀꯅꯥꯔꯣ ꯒꯌ꯭ꯥꯟ ꯇꯗꯦ
ꯅꯠꯇꯦ ꯑꯩ ꯍꯥꯏꯈꯣ ꯑꯩ ꯍꯥꯏꯒꯦ ꯅꯪ ꯀꯩꯅꯣ ꯑꯗꯨ ꯋꯥꯔꯤꯗꯣ ꯀꯣꯟꯅ ꯁꯥꯁꯦꯕ ꯅꯪ ꯁꯦ ꯅꯪꯒꯤ ꯀꯒꯨꯆꯨ ꯀꯣꯃꯦꯟꯗꯤ ꯀꯃꯥꯏꯅ ꯇꯧꯕ꯭ꯔꯥ
ꯑꯁ ꯅꯪꯒꯤ ꯀꯨꯏꯁꯟꯗꯨꯗꯤ ꯑꯩꯅ ꯈꯨꯝꯅꯤꯡꯉꯥꯏ꯫ ꯍꯩꯇ꯭ꯔꯦꯍ ꯃꯤꯅ ꯑꯩꯕꯨ ꯎꯕꯅ ꯈꯨꯝꯒꯗꯕꯅꯦ ꯍꯣꯏ
ꯅꯪ ꯉꯍꯥꯜꯗꯣ ꯑꯗꯣ ꯈꯔ ꯃꯝꯕ꯭ꯔꯥ ꯈꯔ ꯃꯨꯕ꯭ꯔꯥ ꯑꯗꯨ ꯈꯔ ꯉꯧꯕ꯭ꯔꯥꯗꯣ ꯑꯗꯨ ꯈꯛꯇ ꯍꯥꯏꯒꯗꯕꯕꯨ ꯀꯃꯥꯏꯅ ꯈꯨꯝꯗꯣꯏꯅꯣ ꯍꯥꯏꯌꯦ ꯌꯥꯔꯦꯗ ꯏꯪꯂꯤꯁꯗꯔ ꯀꯩꯅꯣ ꯅꯪ ꯑꯍꯩꯕ ꯑ ꯑꯗꯨꯝ ꯍꯩꯕꯗꯣꯝ ꯍꯥꯏꯔꯛꯑꯣ
ꯅꯦꯝꯁꯨ ꯅꯦꯝꯃꯦ ꯃꯨꯁꯨ ꯃꯨꯌꯦ
ꯇꯅꯦ ꯑꯩꯒꯤ꯫ ꯑꯩꯒꯤ ꯀꯩꯅꯣ ꯐꯣꯇꯣ ꯊꯥꯎ ꯍꯥꯏꯔꯒ ꯊꯥꯈ꯭ꯔꯦ ꯑꯗꯨꯗꯤ ꯑꯗꯨꯒꯤ
ꯅꯪꯒꯤ ꯐꯣꯇꯣꯁꯨ ꯊꯥꯔꯛꯇꯦ ꯑꯩꯗꯤ ꯎꯇꯗ꯭ꯔꯦ
ꯋꯥꯊꯤ ꯅꯨ ꯊꯥꯈꯔꯦ ꯗꯨꯗꯤ ꯅꯪꯁꯦ ꯅꯨꯄꯥ ꯌꯥꯝꯒꯦ ꯐꯣꯇꯣ ꯅꯤꯕꯒꯤ꯫
ꯑꯣ ꯑꯣ ꯈꯪꯉꯦ ꯈꯪꯉꯦ ꯈꯪꯉꯦ ꯈꯪꯉꯦꯕ꯫ ꯑꯗꯣ ꯅꯪꯁꯦ ꯁꯛ ꯌꯥꯝ ꯐꯖꯩꯌꯦ ꯑꯗꯣ ꯑꯩꯈꯣ ꯏꯕꯥꯅꯤ ꯈꯪꯅꯕ ꯌꯥꯕ ꯅꯠꯇ꯭ꯔꯣ꯫
ꯌꯥꯏꯅ ꯌꯥꯏꯅ꯫
ꯑꯗꯣ ꯅꯣꯡꯃ ꯈꯪꯅꯔꯁꯦꯕ ꯅꯣꯡꯃ ꯀꯣꯏꯕ ꯆꯠꯁꯦ ꯑꯗꯨꯒ ꯀꯩꯀꯩꯅꯣ ꯆꯥꯔꯒ ꯀꯣ ꯔꯦꯁꯇꯨꯔꯦꯟ ꯑꯃꯨꯛ ꯆꯪ ꯑꯃꯨꯛꯀ ꯅꯨꯡꯁꯤ ꯋꯥꯔꯤ ꯁꯥ
ꯃꯥꯅꯦ ꯑꯗꯨ ꯅꯪꯅ ꯍꯧꯗꯣꯛꯄꯅꯤꯅ ꯅꯪꯅ ꯇ꯭ꯔꯤꯠ ꯇꯧꯒꯗꯕ꯫
ꯑꯦ ꯀꯃꯥꯏꯅ ꯂꯩꯁꯥꯕꯤꯅꯇ꯭ꯔꯤꯠ ꯇꯧꯋꯦ ꯍꯥꯏꯕ꯭ꯔꯗ
ꯑꯥ
ꯅꯪꯅ ꯇ꯭ꯔꯤꯠ ꯇꯧꯗꯕꯅꯦ ꯅꯨꯄꯥꯈ ꯈꯣꯏꯅ ꯂꯣꯏ ꯄꯨꯊꯣꯛꯇꯣꯏꯅꯦ ꯑꯗꯨꯗꯤ ꯌꯥꯔꯦꯗ ꯅꯪꯗꯤ ꯑꯁ ꯌꯥꯔꯣꯏꯍꯦ꯫
ꯑꯁ ꯑꯩꯗꯤ ꯅꯨꯄꯤ ꯍꯥꯟꯅꯁꯨ ꯑꯃꯁꯨ ꯀꯣꯏꯗꯕꯅꯤꯅ ꯑꯁꯤꯒꯨꯝꯕꯁꯦ ꯈꯪꯗ꯭ꯔꯦꯅꯦ
ꯎꯝ ꯑꯩ ꯈꯪꯉꯦ ꯑꯗꯨꯕꯨꯗꯤ ꯀꯣ ꯅꯪꯅ ꯄꯨꯊꯣꯛꯑꯣ ꯏꯕꯥꯅꯤ ꯆꯥꯠꯁꯦ꯫
ꯑꯥ
ꯆꯠꯁꯦ ꯆꯠꯁꯦ
ꯍꯣꯔꯦꯟꯁꯨ ꯀꯣ ꯅꯪ ꯅꯪꯒꯤꯗꯣ ꯂꯣꯏꯁꯤꯟꯗ꯭ꯔꯤꯕꯣ ꯍꯧꯖꯤꯛꯐꯥꯎ꯫
ꯑꯁ ꯂꯣꯏꯁꯤꯟꯗ꯭ꯔꯦ ꯍꯟꯗꯛ ꯀꯩꯅꯣ ꯑꯅꯧꯕ ꯌꯨꯖꯔꯈꯣꯏꯗꯣ ꯉꯥꯡꯅꯕ ꯅꯨꯡꯉꯥꯏꯇꯦ꯫
ꯑꯣ ꯑꯗꯣ ꯍꯧꯔꯦꯟꯁꯨ ꯑ ꯆꯥꯛ ꯆꯥꯛꯇꯣꯛꯑꯒ ꯀꯥꯟ ꯆꯥꯛ ꯆꯥ ꯇꯣꯛꯑꯀꯥꯟꯗꯁꯨ ꯄꯥꯎ ꯐꯥꯎꯅꯁꯦ ꯑꯗꯨꯗ
ꯍꯣꯏ ꯌꯥꯏꯅꯦ ꯑꯩꯒꯤ ꯇꯥꯛꯁ ꯂꯣꯏꯁꯤꯟ ꯂ‌ꯣꯏꯁꯤꯟꯒꯦ
ꯍ‌ꯣꯏ ꯅꯪꯒꯤꯁꯨꯨ ꯂꯣꯏꯁꯤꯟꯒꯗꯕ ꯑꯗꯣ ꯅꯨꯡꯁꯤ ꯋꯥꯔꯤꯁꯨ ꯐꯖꯅ ꯁꯥꯁꯦ ꯍꯥꯏꯕꯅꯤꯗ ꯅꯪꯅ ꯀꯩꯅꯩꯗ‌ꯣ ꯃꯥ ꯃꯤ ꯑꯣꯏꯔꯀꯥꯟꯗ ꯍꯧꯖꯤꯛ ꯂꯥꯏꯔꯤꯛ ꯇꯝꯃꯤꯗꯅ ꯅꯣꯡꯃꯗꯤ ꯑꯦ ꯍꯣꯁꯇꯦꯜꯗ ꯂꯩꯌꯦ ꯂꯥꯏꯔꯤꯛ ꯇꯝꯃꯤ ꯍꯥꯏꯔꯒ ꯀꯔꯤ꯫
ꯂꯥꯏꯔꯤꯛ ꯑꯥ ꯍꯣꯁꯇꯦꯜꯗ ꯑ ꯃꯤꯁꯇ꯭ꯔꯤ ꯊꯕꯛ ꯇꯧꯕꯅꯦ ꯔꯦꯟꯗ ꯂꯩꯅꯤꯡꯗꯕ ꯀꯣ ꯍꯣꯏ ꯑꯩ ꯔꯦꯟꯗ ꯂꯩꯅꯤꯡꯗꯕ ꯑꯗꯨꯒꯤ ꯍꯣꯁꯇꯦꯜꯗ ꯂꯩꯔꯒ ꯃꯤꯁꯇ꯭ꯔꯤ ꯊꯕꯛ ꯇꯧꯅꯦ
ꯌꯥꯔꯦꯗ ꯅꯥꯪꯁꯤꯁꯨ ꯈꯥꯏꯔꯅꯨꯗ ꯈꯪꯉꯦ ꯂꯣꯏꯅ ꯈꯪꯕꯖꯠꯅꯤ ꯖꯠꯅꯤꯀꯣ ꯅꯪ ꯁꯛꯁꯨ ꯐꯖꯩꯌꯦ ꯅꯦꯝꯁꯨ ꯅꯦꯝꯗꯦ ꯋꯥꯡꯁꯨ ꯋꯥꯡꯗꯦ ꯂꯣꯏꯅ ꯃꯤꯗꯤꯌꯝ ꯑꯣꯏꯌꯦ ꯑꯗꯣ ꯂꯥꯏꯔꯤꯛꯁꯨ ꯍꯩꯏꯕ ꯃꯥꯜꯂꯦꯕ ꯅꯣꯡꯃꯁꯨ ꯅꯪꯅ ꯇ꯭ꯔꯤꯠ ꯇꯧꯒꯗꯕ ꯀꯣꯏꯕꯁꯨ ꯄꯨꯗꯣꯏꯕ
ꯂꯔꯤꯛ ꯈꯛ ꯂꯔꯤꯛ ꯈꯛꯇꯅꯦ ꯍꯥꯏꯗꯕꯁꯦ
ꯃꯤꯁꯇ꯭ꯔꯤ ꯃꯤꯁꯇ꯭ꯔꯤ ꯍꯥꯏꯕꯁꯦ ꯄꯩꯁꯥ ꯌꯥꯝ ꯄꯥꯏꯕꯅꯦ ꯅꯪ ꯄꯩꯁꯥ ꯌꯥꯝ ꯄꯥꯏꯗꯧ ꯃꯥꯜꯂꯦ
ꯑꯗꯨ ꯑꯩꯒꯤ ꯊꯦꯀꯗꯔꯅ ꯄꯩꯁꯥ ꯄꯤꯗꯕꯀꯣ ꯐꯪꯒꯗꯕꯗꯤ ꯌꯥꯝ ꯂꯩꯌꯦ
ꯑꯗꯨ ꯑꯣꯏꯔꯁꯨ ꯑꯗꯣ ꯅꯪꯅ ꯄꯩꯁꯥ ꯂꯩꯇꯦ ꯍꯥꯏ ꯍꯥꯏꯕꯅꯤꯅꯀꯣ
ꯍ‌ꯣꯏ
ꯑꯩꯈꯣꯏꯗ ꯂꯥꯛꯑꯣ ꯅꯣꯡꯃ ꯀꯣꯏꯕ ꯆꯠꯁꯦ ꯑꯩꯅ ꯂꯣꯏ ꯄꯨꯊꯣꯛꯇꯣꯏꯅꯦ ꯑꯗꯨꯗꯤ ꯌꯥꯕ꯭ꯔꯥ
ꯑꯗꯨ ꯑꯗꯨꯗꯤ ꯌꯥꯏꯌꯦ
ꯑꯩꯅ ꯀꯣꯏꯅꯤꯕꯀꯣ ꯑꯩꯅ ꯑꯩꯅ ꯀꯣꯏꯒꯗꯕꯅꯤꯕ ꯍꯧꯖꯤꯛꯁꯦ ꯅꯪ ꯀꯣꯏꯗ ꯌꯥꯔꯦꯗ ꯑꯗꯨꯗꯤ ꯑꯩ ꯉꯝꯃꯣꯏ
ꯅꯪꯁꯤꯁꯨ ꯌꯥ ꯅꯨꯄꯥ ꯌꯥꯝ ꯃꯥꯟꯗꯦꯕ ꯌꯥꯝ ꯂꯤꯛꯄ ꯃꯥꯜꯂꯦ ꯅꯪꯖ‌ꯦ ꯅꯨꯄꯥꯁꯦ ꯍꯧꯖꯤꯛ ꯀꯥꯟꯁꯦ ꯅꯨꯄꯥꯈ‌ꯣꯏꯅ ꯑ ꯀꯩꯅꯣ ꯂꯣꯏꯅ ꯇ꯭ꯔꯤꯠ ꯇꯧꯒꯗꯕꯅꯦ ꯅꯨꯄꯤ ꯂꯩꯁꯥꯕꯤ ꯀꯣꯏꯕ ꯄꯨꯔꯦ ꯀꯌꯥ ꯀꯌꯥ ꯀꯥꯏ ꯀꯥꯏ
ꯑꯗꯨꯗꯤ ꯑꯩꯅ ꯀꯣꯏꯕ ꯆꯠꯁꯦ ꯑꯩꯅ ꯎꯅꯕ ꯆꯠꯁꯦ ꯍꯥꯏꯕ ꯀꯥꯟꯗꯅ ꯅꯪꯅ ꯍꯥ ꯍꯥꯏꯕꯒꯤꯅꯦ ꯑꯩꯅ ꯍꯥꯏꯔꯗꯤ ꯑꯩꯅ ꯇꯧꯒꯗꯕ ꯅꯪ ꯉꯥꯏꯕꯁꯨ ꯉꯝꯗ꯭ꯔꯦꯕ
ꯑꯗꯣ ꯅꯪ ꯍꯥꯏꯔꯛꯎꯅꯦ ꯑꯥ ꯑꯗꯨ ꯐꯥꯎꯗ ꯑꯗꯨ ꯗ‌ꯦꯠꯇ ꯑꯗꯨ ꯃꯟꯗ ꯍꯥꯏꯕꯗꯣ ꯑꯗꯨꯗꯣ ꯑꯣꯏꯅ ꯆꯠꯁꯦ ꯑꯩꯅ ꯍꯥꯏꯕꯗꯤ ꯅꯨꯡꯉꯥꯏꯇꯦꯕꯀꯣ ꯅꯨꯄꯤꯅ ꯄꯥꯈꯪ ꯀꯣꯏꯕꯗꯤ ꯂꯩꯁꯥꯕꯤꯅ
ꯑꯗꯨ ꯅꯨꯡꯉꯥꯏꯇꯦ ꯍꯥꯏꯔꯒ ꯀꯩꯒꯤ ꯍꯥꯏꯕ꯭ꯔꯣꯅꯦ ꯑꯗꯨꯗꯤ
ꯅꯪꯅ ꯀꯩꯅꯣ ꯅꯪ ꯆꯠꯅꯤꯡꯗꯕ ꯀꯩꯅꯣ ꯈꯣꯠꯅꯤꯡꯗꯕ ꯌꯥꯝ ꯂꯩꯕ ꯃꯥꯟꯕ ꯅꯨꯄꯤꯁꯨ ꯂꯩꯁꯥꯕꯤꯁꯨ ꯃꯌꯥꯝ ꯀꯣꯏꯗ ꯀ‌ꯣꯏꯗꯕ ꯀ‌ꯣꯏꯕ ꯃꯥꯟꯕ ꯅꯪꯒꯤ ꯋꯥꯔꯤ ꯗꯣ ꯅꯪꯒꯤ ꯋꯥꯉꯥꯡꯗꯣ
ꯑꯗꯨꯃꯥꯏ ꯍꯥꯏꯔꯒ ꯍꯌꯦꯡ ꯍꯣꯏ ꯏꯚꯥꯅꯤ ꯀꯣꯏꯕ ꯀꯥꯟꯗ ꯅꯪꯒꯤ ꯅꯨꯄꯥꯅ ꯎꯔꯒ ꯁꯥꯎꯔ ꯍꯜꯂꯛꯑꯗꯤ ꯀꯃꯥꯏ ꯇꯧꯅꯤ
ꯅꯨꯄꯥ ꯀꯣꯏꯗꯕꯩꯒꯤꯅꯦ ꯅꯪꯕꯨ ꯀꯣꯏꯁꯦ ꯍꯥꯏꯔꯤꯁꯦ
ꯎ ꯂꯨꯄꯥ ꯀꯣꯏꯕ ꯃꯤ ꯃꯤ ꯍꯨꯔꯥꯟꯕ ꯃꯤꯅ ꯑꯩ ꯍꯨꯔꯥꯜꯂꯦ ꯍꯥꯏꯗꯦ ꯍꯥꯏ ꯍꯥꯏꯗꯣ ꯈꯪꯗꯕ꯭ꯔꯣ
ꯑꯦꯁ ꯅꯪ ꯅꯍꯥꯟꯈꯩꯁꯨ ꯑꯩꯅ ꯍꯥꯏꯈ꯭ꯔꯦ ꯑꯗꯨꯗꯤ ꯅꯪꯉꯣꯟꯗ
ꯀꯔꯤ ꯍꯥꯏꯕ꯭ꯔꯣꯅꯦ
ꯅꯪꯅ ꯁꯨꯇꯥ ꯇꯥꯕꯤꯗꯦ ꯁꯨꯛ ꯏꯟ ꯏꯟꯕꯤꯗꯦ ꯀꯣꯏꯅꯁꯦ ꯍꯥꯏꯔꯒ ꯍꯣꯏ ꯍꯣꯏ
ꯀꯣꯏꯅꯁꯦ ꯀꯣꯏꯅꯁꯦ ꯑꯗꯨ ꯍꯧꯖꯤꯛꯇꯤ ꯑꯩ ꯑꯩꯁꯦ ꯆꯍꯤ ꯐꯤꯐꯇꯤꯟ ꯈꯛꯇ ꯉꯥꯏꯔꯤꯕꯀꯣ ꯑꯗꯨꯗꯤ ꯑꯟꯗꯔ ꯑꯦꯖꯀꯤ ꯑꯣꯏꯔꯤꯑꯕ ꯑꯗꯨ ꯑꯦꯇꯤꯟ ꯐꯥꯎꯗꯤ ꯉꯥꯏꯕ ꯇꯥꯕ
ꯀꯩꯅꯣ ꯆꯍꯤ ꯃꯉꯥ ꯉꯥꯏꯒꯦ
ꯑ ꯑꯗꯨꯗꯤ ꯌꯥꯏ ꯑꯗꯨꯗꯤ ꯌꯥꯏ
ꯅꯪꯁꯨ ꯃꯤ ꯑꯣꯏꯔꯣ ꯑꯩꯁꯨ ꯃꯤ ꯑꯣꯏꯈ꯭ꯔꯒꯦ
ꯅꯪ ꯍꯧꯖꯤꯛ ꯆꯍꯤ ꯀꯌꯥ ꯁꯨꯔꯕꯣ
ꯍꯧꯖꯤꯛꯁꯦ ꯑꯩꯖꯨ ꯅꯪꯒ ꯆꯞ ꯃꯥꯟꯅꯔꯦ ꯌꯥꯝ ꯑꯉꯥꯡ ꯑꯣꯏꯔꯤꯌꯦ
ꯑꯁ ꯑꯁꯦꯡꯕ ꯍꯥꯏꯌꯣꯅꯦ
ꯑꯦ ꯑꯁꯦꯡꯕꯗꯤ ꯑꯗꯨꯗ ꯍꯥꯏꯕ ꯌꯥꯔꯨꯍꯦ ꯍꯣꯔꯦꯟ ꯑꯣꯏꯅ ꯍꯥꯏꯁꯦ ꯑꯗꯨꯗꯤ ꯅꯪꯁꯨ ꯑꯁꯦꯡꯕ ꯍꯥꯏꯗ꯭ꯔꯦ ꯑꯗꯨꯗꯤ
ꯀꯩꯁꯨ ꯀꯥꯏ ꯊꯝꯃꯦ ꯊ ꯑꯗꯨ ꯍꯥꯏꯔꯁꯨ
ꯑꯗꯣ ꯅꯪ ꯍꯥꯟꯅ ꯍꯥꯏꯌꯣ ꯑꯗꯨꯗꯤ
ꯑꯩꯔꯥ ꯑꯩꯗꯤ ꯐꯣꯔꯇꯤ ꯌꯥꯎꯔꯦ
ꯌꯥꯔꯦꯗ ꯌꯥꯝ ꯄꯛꯇ꯭ꯔꯦ
ꯅꯪꯁꯦ ꯆꯍꯤ ꯐꯣꯔꯇꯤꯒꯤ ꯈꯣꯟꯖꯦꯜ ꯃꯥꯟꯗꯦ
ꯍꯣꯏ ꯑꯩꯗꯣ ꯌꯥꯝ ꯑꯉꯥꯡ ꯃꯥꯟꯕ ꯑꯗꯨ ꯆꯍꯤꯗꯤ ꯌꯥꯝ ꯋꯥꯡꯈ꯭ꯔꯦꯕ ꯑ ꯑꯥ
ꯅꯪ ꯅꯍꯥꯟ ꯈꯩ ꯀꯩꯅꯣ ꯇ꯭ꯋꯦꯟꯇꯤ ꯁꯦꯚꯦꯟ ꯍꯥꯏꯗꯥꯏꯅꯦ ꯉꯁꯤꯅ ꯐꯣꯔꯠꯇꯤ ꯌꯥꯏꯕ ꯑꯃꯨꯛꯀ ꯅꯆꯤꯟꯊꯤꯕ
ꯑꯩ ꯇ꯭ꯋꯦꯟꯇꯤ ꯁꯦꯚꯦꯟ ꯍꯥꯏꯕ꯭ꯔꯥꯅꯦ
ꯑꯥꯏꯌꯦꯦ ꯅꯪ ꯍꯥꯏꯗꯨꯗꯤ
ꯀꯥꯎꯒ꯭ꯔꯦ ꯍꯦ
ꯆꯞ ꯆꯥꯔꯦ ꯏꯕꯥꯅꯤ ꯇ꯭ꯋꯦꯟꯇꯤ ꯁꯚꯦꯟ ꯑꯩꯗꯤ ꯀꯥꯎꯗꯦ ꯅꯪꯅ ꯍꯥꯏꯕ ꯈꯨꯗꯤꯡꯃꯛ ꯑꯗꯨꯝ ꯅꯤꯡꯁꯤꯡ ꯅꯤꯡꯁꯤꯡꯉꯒ ꯈꯟ ꯀꯥꯜꯂꯒ ꯂꯩꯔꯤꯅꯦ ꯅꯪꯒꯤ ꯋꯥꯈꯜꯗ ꯅꯪ ꯏꯒꯂ ꯑꯩꯗꯤ ꯇꯥꯎꯔꯦ ꯃꯐꯝꯃꯔ